ꯇꯥꯕ꯭ꯔꯥ
ꯇꯥꯏꯌꯦ ꯀꯩꯗꯧꯔꯤꯅꯣ
ꯆꯥꯛ ꯊꯣꯡꯉꯤꯌꯦ
ꯑꯣ ꯀꯔꯤ ꯏꯟꯖꯥꯡ ꯊꯣꯡꯗꯣꯏꯅꯣ
ꯁꯤ ꯏ ꯑꯂꯨꯒ ꯒꯂꯤꯒꯔꯤ ꯊꯣꯡꯒꯦ ꯇꯧꯋꯦ
ꯍꯥꯎꯒꯅꯤꯅꯦ
ꯏꯟꯁꯥꯡ ꯂꯩꯇꯕꯒꯤ ꯁꯟꯗꯦꯁꯨ ꯑꯣꯏꯕꯒꯤ
ꯑꯩꯁꯨ ꯏꯟꯖꯥꯡ ꯂꯩꯕ ꯆꯠ ꯆꯠꯀꯦꯗꯤ ꯇꯧꯕꯅꯦ ꯑꯗꯨꯒ ꯆꯠꯅꯤꯡꯗꯕ ꯑꯗꯨꯒ ꯊꯕꯛ ꯑꯃꯁꯨ ꯂꯩꯕ ꯑꯗꯨꯒꯤ ꯅꯪꯗꯕꯩ ꯆꯠꯇ꯭ꯔꯦ
ꯍꯍꯧꯗ꯭ꯔꯁꯨ ꯆꯥꯕ ꯇꯥꯔꯦ ꯁꯤꯒꯤ ꯎꯄꯥꯏ ꯂꯩꯇꯦ
ꯑꯩ ꯁꯨ ꯉꯁꯤ ꯍꯋꯥꯏ ꯊꯣꯡꯁꯤꯔꯅ ꯈꯟꯕꯅꯤ ꯃꯔꯨ ꯑꯃꯥꯗꯤ ꯂꯩ ꯑꯗꯨ ꯑꯣꯏꯁꯨ
ꯑꯗꯨ ꯆꯥꯑꯣ ꯑꯗꯨꯗꯤ
ꯃꯔꯨ ꯁꯣꯏꯕꯨꯝ ꯂꯩꯇꯕꯀꯣ ꯅꯍꯥꯟ ꯆꯥꯕ ꯂꯣꯏꯈ꯭ꯔꯕ ꯑꯂꯨꯗꯤ ꯆꯥꯅꯤꯡꯗꯕ ꯌꯥꯝ ꯆꯥꯕꯒꯤ
ꯑꯥꯂꯨꯗꯤꯀꯣ ꯑꯩ ꯑꯩꯁꯨꯅꯦ ꯅꯨꯡꯇꯤꯒꯤ ꯑꯗꯨꯝ ꯆꯥꯕꯅꯦ
ꯑꯗꯨꯒꯤꯅꯦ ꯑꯗꯨꯏ ꯅꯨꯡꯇꯤꯒꯤ ꯑꯗꯨꯝ ꯆꯥꯕꯒꯤꯀꯣ ꯆꯥꯅꯤꯡꯗꯕ ꯑꯃ
ꯑꯩꯗꯤ ꯑꯩꯗꯤ ꯑꯂꯨ ꯍꯥꯞꯇ꯭ꯔꯗꯤꯀꯣ ꯄꯥꯝꯁꯨ ꯄꯥꯝꯗꯕ ꯏꯟꯁꯥꯡꯁꯨ ꯍꯥꯞꯇꯦ ꯑꯗꯨ ꯍꯥꯞꯇ꯭ꯔꯥꯗꯤ
ꯇꯥ ꯑꯗꯨꯝ ꯆꯥꯏ
ꯑꯗꯨꯗꯤ ꯐꯦꯕꯔꯥꯏꯠꯅꯦ
ꯂꯨ ꯌꯥꯝ ꯆꯥꯕꯒꯤ ꯑꯩꯅ ꯆꯥꯅꯤꯡꯗꯕ ꯊꯣꯛ ꯁꯣꯏꯕꯨꯝ ꯂꯩꯔꯗꯤ ꯁꯣꯏꯕꯨꯝꯒ ꯑꯍꯥꯎꯔꯅꯤ ꯑꯗꯨꯁꯨ ꯁꯣꯏꯕꯨꯝꯁꯨ ꯆꯥꯕ ꯂꯣꯏꯈ꯭ꯔꯦ ꯃꯅꯥ ꯃꯅꯥ ꯑꯃꯗꯤ ꯂꯩꯌꯦ ꯑꯗꯨ ꯑꯩ ꯆꯥꯅꯤꯡꯗꯕ
ꯀꯩ ꯃꯅꯥ
ꯀꯔꯤ ꯍꯥꯏꯒ ꯈꯪꯗꯦ ꯑꯗꯨꯒꯤ ꯃꯅꯥꯒꯤ ꯃꯤꯡꯗꯣ ꯆꯥꯅꯤꯡꯗꯕ ꯑꯩꯅ
ꯉꯁꯤ ꯀꯔꯤ ꯀꯔꯤ ꯇꯧꯍꯧꯕ꯭ꯔꯣ
ꯉꯁꯤ ꯑꯩꯗꯤ ꯑꯗꯨꯝ ꯇꯨꯝꯃꯦꯗ ꯉꯁꯤ ꯅꯍꯥꯟ ꯉꯔꯥꯡ ꯌꯥꯝ ꯇꯨꯝꯗꯕꯒꯤꯀꯣ ꯑꯗꯨꯒꯤ ꯏꯁꯥꯗꯣ ꯈꯔ ꯀꯔꯤ ꯍꯥꯏ ꯇ ꯅꯥꯌꯦꯗꯤ ꯍꯥꯏ ꯍꯥꯏꯕ ꯌꯥꯏ ꯑꯗꯨꯒ ꯑꯗꯨꯝ ꯋꯥꯕꯗꯣ ꯇꯨꯝꯗꯕꯒꯤ
ꯑꯌꯨꯛꯇꯀꯣ ꯑꯩ ꯑꯩꯈꯣꯏꯒꯤ ꯅꯦꯠꯋꯥꯛꯁꯦ ꯌꯥꯗꯕ ꯑꯗꯨꯒꯤ
ꯑꯥ
ꯑꯣ ꯆꯥꯅꯤꯡꯉꯦ ꯅꯣꯏꯒꯤꯁꯦ ꯉꯁꯤ ꯆꯔ꯭ꯅꯟꯁꯇ ꯕꯤ ꯕꯤ ꯑꯦꯁ ꯂꯥꯏꯕ꯭ꯔꯤ ꯀꯣ ꯉꯁꯤ ꯆꯔ꯭ꯁꯇ ꯕꯤꯕꯤ ꯑꯦ ꯏꯁ ꯂꯥꯏꯕꯒꯤ
ꯑꯣ ꯅꯣꯏꯁꯨ ꯆꯠꯄ꯭ꯔꯣ
ꯍꯣꯏ ꯊꯦꯡꯅꯍꯜꯂꯥꯛꯑꯦ
ꯎꯝ ꯑꯩꯈꯣꯏ ꯏꯃꯥꯟꯅꯕꯤ ꯑꯃꯗꯣ ꯀꯥꯎꯋꯦ ꯉꯔꯥꯡ ꯑꯗꯨꯒ ꯑꯩꯒꯤ ꯍꯤꯂ꯭ꯁ ꯐꯣꯇꯣ ꯊꯔꯥꯛ ꯊꯔꯥꯛꯈ꯭ꯔꯕꯅꯤ ꯑꯗꯨꯒ ꯑꯃ ꯃꯥꯒꯤ ꯃꯃꯥꯟꯅꯕꯤ ꯑꯌꯨꯛꯇꯁꯨ ꯇꯧꯔꯛꯑꯦ ꯆꯠꯁꯦ ꯆꯠꯃꯤꯟꯅꯁꯦ ꯆꯠꯇ꯭ꯔꯗꯤ ꯅꯨꯡꯉꯥꯏꯇꯦꯅ ꯑꯩꯒꯤ ꯍꯤꯂ꯭ꯁ ꯐꯣꯇꯣ ꯀꯥꯐꯟꯕ
ꯏꯁꯩ ꯏꯁꯩꯁꯨ ꯁꯛꯄꯕꯒꯤ ꯀꯣ
ꯑꯗꯨꯒꯤ ꯑꯣꯏꯔꯥꯝꯒꯅꯤ ꯑꯗꯨꯗꯤ ꯃ ꯀꯥꯎꯋꯦ ꯑꯗꯨꯒ ꯑꯩꯒꯤ ꯍꯤꯂꯁ ꯐꯣꯇꯣ ꯊꯥꯈ꯭ꯔꯕꯅꯦ
ꯑꯩꯒꯤ ꯍꯤꯂꯁ ꯇꯣꯡꯉꯥꯒ ꯆꯠꯅꯤ
ꯍꯥꯥ
ꯑꯩꯁꯨꯨ ꯃꯥꯒꯤ ꯍꯤꯂꯁ ꯇꯧꯒ ꯆꯠꯅꯤꯕ
ꯑꯥ
ꯑꯩꯒꯤꯁꯨ ꯎꯃꯪ ꯃꯥꯟꯂꯒꯦꯀꯣ ꯉꯍꯥꯟꯗꯦꯕ
ꯅꯣꯏꯒꯤ ꯈꯣꯡ ꯈꯣꯡꯗꯤ ꯃꯅꯕꯒꯤ ꯒꯤ ꯌꯥꯏꯌꯦ ꯑꯩꯒꯤ ꯍꯣꯡꯗꯤ ꯅꯣꯏꯗꯒꯤ ꯍꯦꯟꯅ ꯄꯤꯛꯄꯒꯤ
ꯎꯝ ꯑꯗꯨꯗꯤ ꯑꯣꯏ ꯑꯍꯥꯝ ꯆꯥꯁꯤꯔ ꯈꯪꯗꯦ ꯉꯁꯤ ꯆꯃꯥ
ꯁꯥꯏꯌꯦ ꯆꯨꯡꯗꯤ
ꯅꯤ
ꯇꯣꯡꯕꯃꯁꯨ ꯅꯣꯏꯒ ꯆꯠꯄ꯭ꯔꯣ
ꯆꯠꯇ ꯇꯨꯝꯕ ꯃꯥꯜꯂꯦ
ꯆꯠꯆꯦ ꯍꯥꯏꯕ ꯌꯥꯗ꯭ꯔꯣ
ꯃꯥꯗꯣ ꯉꯔꯥꯡ ꯇꯨꯝ ꯇꯨꯝꯗꯦꯕ ꯑꯗꯨꯒꯤ ꯉꯁꯤ ꯆꯠꯂꯗꯤ ꯃꯥ ꯋꯥꯒꯅꯤ
ꯀꯔꯤ
ꯋꯥꯌꯦꯕ ꯉꯁꯤ ꯌꯥꯝ ꯋꯥꯏꯕ ꯆ꯭ꯔꯁ ꯀꯥꯕꯁꯦ
ꯃꯤ ꯌꯥꯝꯕꯒꯤꯔꯥ
ꯑꯥꯉꯥꯡꯁꯤꯡ ꯃꯤꯁꯨ ꯌꯥꯝꯃꯤ ꯍꯣꯏ ꯑꯉꯥꯡꯒ ꯄꯨꯟꯕꯒꯤꯀꯣ
ꯎꯝ
ꯂꯣꯏ ꯄꯥꯏꯕꯒꯤ ꯌꯥꯝ ꯁꯥꯡꯉꯁꯨ ꯄꯥꯏꯌꯦꯕ
ꯎꯝ
ꯃꯣꯏꯒꯤ ꯖꯒꯣꯠ ꯎꯠꯂꯦ ꯑꯗꯨꯒ ꯎꯝ ꯐ꯭ꯂꯤꯝ ꯗ꯭ꯔꯥꯃꯥꯒꯨꯝꯕꯀꯣ ꯎꯠꯂꯦ ꯃꯣꯏ
ꯊꯦꯡꯅ ꯆꯠꯄ꯭ꯔꯥꯅ
ꯌꯥꯝ ꯊꯦꯡꯗꯦꯗ
ꯎꯝ
ꯇꯥꯝꯗꯨꯗ ꯑꯗꯨꯝ ꯆꯠꯄꯅꯦ
ꯑꯌꯨꯛꯀꯤ ꯕꯣꯜ ꯌꯦꯡꯗ꯭ꯔꯦ ꯑꯗꯨꯗꯤ
ꯌꯦꯡꯗꯦ ꯍꯥꯠ ꯑ ꯑꯥ ꯌꯦꯡꯗꯦ ꯑꯩꯈꯣꯏꯒꯤ ꯅꯦꯠꯋꯥꯛ ꯅꯨꯡꯉꯥꯏꯇꯕꯒꯤ ꯌꯦꯡꯕ ꯌꯥꯗꯦ ꯃꯤ ꯃꯤ ꯄꯥꯏꯃꯟꯕꯒꯤꯔ ꯈꯪꯗꯦ
ꯎꯝ ꯑꯗꯨꯒꯤ ꯑꯣꯏꯔꯝꯒꯅꯤ
ꯑꯗꯨ ꯕꯣꯜ ꯕꯣꯜꯒꯤ ꯃꯇꯝ ꯑꯣꯏꯔꯗꯤꯀꯣ ꯅꯦꯠꯋꯥꯛꯇꯨ ꯅꯨꯡꯉꯥꯏꯇꯕ ꯅꯠꯇ꯭ꯔꯗꯤ ꯑꯗꯨꯝ ꯅꯨꯡꯉꯥꯏꯕꯅꯦꯕ ꯎꯝ
ꯍꯣꯏꯗꯤ ꯍꯣꯏ ꯑꯗꯨꯗꯤ ꯁꯨꯃꯥꯏꯅꯗꯤ ꯇꯥꯗꯦ ꯎꯝ
ꯆꯦꯡ ꯀꯥꯕ ꯀꯥꯟꯗ ꯕꯤꯂꯤꯟ ꯍꯤ ꯍꯤ ꯎꯋꯦ ꯃꯥ
ꯑꯣ ꯉꯁꯥꯏ ꯅꯍꯥꯟ ꯀꯣꯂꯦꯖꯇꯁꯨ ꯎꯋꯦ ꯃꯥ ꯃꯊꯟꯇ ꯆꯠꯂꯒ ꯀꯩ ꯗꯧꯔꯤꯅꯣ ꯍꯥꯡꯉꯦ ꯅꯪꯉꯣꯟ ꯅꯪ ꯅꯪꯕꯨꯁꯨ ꯍꯥꯡꯉꯦ ꯑꯩ ꯎꯔꯤꯗꯤꯀꯣ ꯅꯪ ꯎꯅꯤꯡꯉꯥꯏ ꯑꯗꯨꯒꯨꯝꯕ ꯇꯧꯋꯦ ꯍꯥꯏꯌꯦ ꯑꯗꯨꯒ ꯅꯪ ꯎꯔꯗꯤ ꯑꯩ ꯎ ꯎ ꯀꯔꯤ ꯍꯥꯏꯒꯗꯥ ꯎ ꯎꯕꯒꯨꯝ ꯍꯥꯏꯒꯗ꯭ꯔꯥ ꯑꯗꯨ ꯑꯗꯨ ꯇꯥꯎꯋꯦ ꯍꯥꯏꯌꯦ ꯑꯩꯈꯣꯏ ꯑꯅꯤ ꯎꯝ ꯑꯗꯨ ꯇꯥꯎꯌꯦ ꯍꯥꯏꯌꯦ
ꯅꯪ ꯍꯜꯂꯛꯑꯕꯣ ꯍꯥꯡꯉꯛ ꯑꯦ
ꯍꯨꯝ ꯑꯦ ꯑꯩ ꯍꯥꯏꯈ꯭ꯔꯥꯕꯅꯤ ꯃ ꯁꯤꯗꯥ ꯂꯥꯛꯑꯦꯅ
ꯑꯣ
ꯍꯥꯏꯗꯕ꯭ꯔꯣ
ꯍꯥꯏꯗꯦ ꯅꯪ ꯍꯂꯛꯑꯕꯣ ꯍꯥꯏꯌꯦ
ꯑꯩ ꯍꯥꯏꯈ꯭ꯔꯥꯕꯅꯤ ꯅꯪ ꯅꯪꯕꯨ ꯁꯨꯃꯥꯏꯅ ꯍꯥꯏꯕꯀꯣ ꯅꯪ ꯎꯔꯥꯗꯤ ꯅꯪꯒꯤ ꯃꯤꯡ ꯄꯜꯂꯒ ꯎꯕ ꯑꯗꯨꯝ ꯎꯅꯤꯡꯉꯥꯏ ꯎ ꯀꯔꯤ ꯍꯥꯏꯔ ꯑꯗꯨ ꯇꯧꯋꯦ ꯍꯥꯏꯑꯦ ꯑꯗꯨꯒ ꯃꯥꯁꯨ ꯍꯜꯂꯛꯑꯦꯅ ꯑꯩꯅ ꯍꯥꯏꯈ꯭ꯔꯥꯕꯅꯤ
ꯑꯣ ꯉꯔꯥꯡ ꯈꯛꯇ ꯎꯌꯦ
ꯎꯝ ꯈꯔꯥ ꯀꯥꯡꯉꯦꯃ
ꯍꯣꯏ ꯉꯥꯎꯁꯨ ꯉꯥꯎꯊꯣꯛꯑꯦ ꯃꯥꯗꯣ
ꯑꯦ ꯍꯣꯏ ꯉꯧꯊꯣꯛꯑꯦ ꯑꯗꯨꯒ ꯀꯥꯡꯁꯨ ꯀꯥꯡꯉꯦ
ꯍꯣꯢ ꯍꯧꯖꯤꯛꯀꯥꯟꯅ ꯍꯦꯟꯅ ꯐꯖꯩꯀꯣ ꯃꯁꯥꯛꯇꯣ
ꯍꯦꯟꯅ ꯐꯖꯥꯢ ꯑꯩꯈꯣꯏ ꯂꯥꯏꯕꯀꯟꯗꯒꯤ ꯍꯦꯟꯅ
ꯑꯗꯨ ꯃꯇꯝꯗꯗꯤ ꯃꯥꯗꯣ ꯌꯦꯟꯁꯥꯡꯒꯨꯝꯕꯁꯨꯕ ꯋꯈꯜ ꯌꯥꯝꯅ ꯂꯩꯌꯦꯕ
ꯎꯝ ꯑꯗꯨ ꯇꯤꯟ ꯑꯗꯨꯒꯤ ꯑꯣꯏꯔꯝꯒꯅꯤ
ꯎꯝ ꯃꯥ ꯅꯥꯔꯁꯨ ꯅꯥꯌꯦ ꯑꯗꯨ ꯃꯇꯥꯝꯗꯗꯤ
ꯑꯗꯨꯒ ꯅꯣꯢꯒꯤ ꯀ꯭ꯂꯥꯁꯃꯦꯠ ꯑꯃ ꯅꯍꯥꯟ ꯑꯩ ꯑꯃ ꯎꯌꯦ ꯑꯗꯨꯗꯤ ꯋꯥ ꯑꯗꯨꯝ ꯉꯥꯡꯅꯗꯦꯗ ꯅꯣꯛꯔꯒ ꯈꯣꯏꯅꯤ ꯑꯗꯨꯝ ꯆꯠꯂꯦ ꯃꯁꯨ ꯋꯥ ꯌꯥꯝ ꯉꯥꯡꯗꯕꯤꯗꯣ ꯈ ꯑꯩ ꯃꯃꯤꯡ ꯀꯥꯎꯔꯦ ꯎꯝ ꯑꯩꯈꯣꯏꯒ ꯅꯣꯢꯒꯤ ꯕꯦꯖꯇ ꯃꯃꯤꯡ ꯑꯩ ꯀꯥꯎ
ꯀꯩ ꯀꯩ ꯖꯒꯥꯗ ꯂꯩꯕꯗꯨꯔꯥ ꯅꯣꯏꯒꯤ ꯗꯔꯥ ꯅꯠꯇ꯭ꯔꯒ
ꯑꯥ ꯅꯠꯇꯦ ꯀꯣꯂꯦ ꯁꯇ ꯑꯗꯨꯝ ꯎꯋꯦ ꯑꯗꯨꯗꯤ ꯈꯪꯗꯦ ꯃꯣꯏꯒꯤ ꯃꯃꯥꯟꯅꯕꯤꯒꯀꯣ ꯑꯗꯨ ꯃꯣꯏꯁꯨ ꯑꯗꯨꯝ ꯑꯁꯨꯝ ꯀꯣꯏꯕꯒꯤꯔ ꯅꯠꯇ꯭ꯔꯒ ꯀꯔꯤꯔ ꯈꯪꯗꯦ ꯑꯩꯁꯨ ꯃꯃꯥꯟꯅꯕꯤ
ꯎꯝ ꯇꯥꯕ꯭ꯔ ꯃꯈꯣꯟ ꯇꯥꯗꯦ
ꯉꯁꯤ ꯌꯥꯝ ꯁꯥꯔꯝꯒꯅꯤ
ꯌꯥꯝ ꯁꯥꯕꯗꯤ ꯁꯥꯏ ꯑꯗꯣ ꯅꯨꯡꯁꯤꯠ ꯅꯨꯡꯁꯤꯠꯁꯨ ꯀꯥꯟꯕꯒꯤꯀꯣ
ꯎꯝ ꯑꯣ ꯅꯨꯡꯁꯤꯠꯁꯨ ꯑꯗꯨꯝ ꯉꯥꯏꯕ꯭ꯔꯣ
ꯎꯝ ꯑꯗꯨꯅꯨꯡꯉꯥꯏꯗ ꯅꯨꯡꯁꯥꯁꯨ ꯌꯥꯝ ꯀꯟꯕꯗꯤ ꯑꯣꯏꯗꯦ
ꯎꯝ ꯉꯁꯥꯏ ꯃꯥꯏ ꯃꯨꯠꯄꯀꯣ ꯑꯗꯨꯒ ꯌꯥꯝ ꯁꯥꯏ
ꯑꯣ
ꯀꯜ ꯇꯧꯔꯦ
ꯏꯁꯩ ꯏꯁꯩ ꯇꯥꯕ ꯅꯨꯡꯉꯥꯏꯕꯅꯦ ꯅꯣꯏꯗꯤ ꯚꯤꯗꯤꯑꯣ ꯀꯥꯞꯄ ꯌꯥꯗꯕ꯭ꯔꯣ ꯀꯞꯄꯤꯅꯗꯤ ꯐꯥꯒꯗꯕ
ꯀꯩ ꯚꯤꯗꯤꯌꯣ
ꯑꯩꯈꯣꯏ ꯃꯥꯟꯅꯕꯤ ꯢꯁꯩꯁꯥꯛꯑꯦ ꯍꯥꯏꯕꯗꯣ
ꯉꯁꯤꯔꯥ
ꯎꯝ ꯅꯪꯒ ꯉꯁꯥꯏ ꯍꯥꯏꯕꯗꯨꯗꯤ
ꯃꯥ ꯏꯁꯥꯢ ꯁꯛꯇꯕꯒꯤꯀꯣ ꯑꯩꯈꯣꯏ ꯐꯝꯃꯤꯟꯅꯕ ꯌꯥꯏ ꯍꯥꯏꯕꯅꯤ
ꯑꯣ ꯑꯣ ꯉꯁꯤꯔꯣ ꯑꯣ ꯃꯣꯏ ꯁꯥꯛꯇꯕ꯭ꯔꯣ ꯉꯁꯤ
ꯍꯣꯏ ꯑꯗꯨꯒꯤꯅꯦ ꯑꯗꯨꯒꯤ ꯐꯝꯃꯤꯟꯅꯕꯗꯣ ꯑꯗꯨꯝ ꯁꯥꯔꯁꯨ ꯑꯗꯨꯝ ꯊꯦꯡꯅꯥꯗꯦꯅ
ꯑꯗꯨꯗꯤ ꯅꯨꯡꯉꯥꯏꯌꯦꯗꯅ
ꯅꯣꯏ ꯃꯤ ꯀꯩꯌꯥ ꯆꯠ ꯆꯠꯄ꯭ꯔꯣ
ꯑꯍꯨꯝ ꯃꯔꯤ ꯆꯠꯂꯤ
ꯎꯝ
ꯃꯁꯝ ꯁꯥꯡꯕꯤꯗꯨꯁꯨ ꯆꯠꯄ꯭ꯔꯣ
ꯆꯠꯇꯦ ꯃꯥ
ꯎꯝ
ꯀꯟꯅ ꯄꯥꯕ ꯃꯥꯜꯂꯦ
ꯑ ꯃꯣꯏ ꯑꯦꯛꯖꯥꯝ ꯂꯩꯕꯒꯤ
ꯍꯣꯏ
ꯎꯝ ꯃꯥꯗꯤ ꯂꯥꯢꯔꯤꯛ ꯀꯟꯅ ꯄꯥꯔꯒ ꯀꯣ ꯑ ꯅꯍꯥꯟ ꯑꯩꯈꯣꯏ ꯍꯣꯁꯇꯦꯜ ꯂꯥꯢꯕ ꯀꯥꯟꯗ ꯑꯗꯨꯝ ꯚꯤꯖꯤꯠ ꯇꯧꯔꯤꯅꯤ ꯀꯣꯜ ꯇꯧꯔꯅꯤ ꯑꯗꯩ ꯄꯥꯕ꯭ꯔꯣ ꯃꯥ ꯄꯥꯔꯒ ꯀꯣ
ꯎꯝ
ꯑꯗꯨꯒ ꯑꯩꯈꯣꯏꯒꯤ ꯏꯃꯥꯟꯅꯕꯤ ꯑꯃ ꯁꯥꯡꯕꯗꯣ ꯑꯗꯨꯅ ꯃꯥꯅ ꯑꯁ ꯍꯩꯅꯥꯗꯦ ꯃꯥꯁꯦꯅ ꯑꯩꯈꯣꯏ ꯂꯥꯄ ꯀꯟꯗ ꯑꯗꯨꯝ ꯀꯣꯜ ꯇꯧꯔꯛꯑꯦ ꯃꯥꯁꯨ ꯈꯥꯡꯕꯒꯤ
ꯍꯨꯝ
ꯀꯨꯢꯑꯦ ꯑꯩꯈꯣꯏꯒꯤ ꯏꯃꯥꯟꯕꯤ ꯁꯪꯕꯤꯒꯤ ꯃꯥꯒꯤ ꯉꯥꯗꯣ ꯆꯥꯅꯤꯡꯉꯤ
ꯍꯣꯏ
ꯆꯥꯗꯣꯡ ꯃꯆꯥ ꯃꯆꯥ
ꯌꯥꯝ ꯌꯥꯝ ꯒꯅꯤꯀꯣ ꯍꯧꯖꯤꯛ ꯀꯥꯟꯗꯤ
ꯎꯝ ꯇꯥꯡꯔꯝꯒꯅꯤ
ꯎꯝ
ꯌꯥꯝ ꯍꯥꯎꯋꯦ ꯑꯁ ꯑꯗꯨꯗꯤ
ꯑꯗꯨꯅꯦ
ꯃꯣꯏꯒꯤꯅ ꯎꯝ ꯑꯗꯨꯒꯤꯅꯤ ꯃꯣꯏꯒꯤꯅ ꯍꯦꯟꯅ ꯍꯥꯎꯕꯒꯨꯝ ꯇꯧꯋꯦꯗ
ꯑꯗꯨꯅꯦ ꯍꯦ